ꯍꯜꯂꯣ
ꯑ
ꯇꯔꯕꯨꯣ
ꯍꯥꯥ
ꯇꯥꯔꯈꯣ
ꯇꯥꯔꯦ ꯇꯥꯔꯦ
ꯍꯝ ꯍꯧꯖꯤꯛꯇꯤ ꯀꯩꯗꯧꯔ ꯂꯩꯔꯦ ꯉꯁꯥꯏꯗꯣ
ꯆꯞ ꯃꯅ
ꯑꯣ ꯍꯧꯖꯤꯛꯁꯨ ꯏꯪꯂꯤꯕ꯭ꯔꯣ ꯅꯣꯏꯗ
ꯍꯦꯟꯅ ꯏꯪꯈ꯭ꯔꯦ ꯅꯨꯡꯗꯥꯡ ꯋꯥꯏꯔꯝ ꯑꯣꯏꯕꯒꯤ
ꯑꯣ ꯑꯩꯈꯣꯏꯗꯁꯨ ꯑꯗꯨꯝ ꯅꯨꯡꯉꯥꯏꯕ ꯍꯧꯔꯦ ꯍꯧꯖꯤꯛꯇꯤ
ꯑꯗꯨꯅꯦ ꯅꯨꯡꯗꯥꯡ ꯋꯥꯏꯔꯝꯗꯤ ꯅꯨꯡꯉꯥꯏꯕ ꯉꯥꯛꯇꯅꯦ
ꯎꯝ ꯆꯥꯛ ꯌꯦꯟꯁꯥꯡꯗꯤ ꯊꯣꯡꯕ ꯍꯧꯔꯕꯣ
ꯍꯥꯎꯗ꯭ꯔꯦ
ꯑꯣ ꯄꯨꯡ ꯀꯌꯥꯗ ꯊꯣꯡꯕ ꯍꯧꯔꯅꯤ
ꯈꯪꯗꯦ ꯉꯥꯏꯍꯥꯛ ꯂꯩꯔ ꯊꯣꯡꯕ ꯍꯧꯔꯅꯤ ꯍꯦꯟꯖꯥꯡ ꯂꯩꯇꯕ
ꯑ ꯅꯣꯏ ꯍꯧꯔꯗꯤ ꯑꯩꯁꯨ ꯍꯧꯔꯒꯦ ꯇꯧꯕꯅꯤꯗ
ꯀꯔꯤ ꯇꯧꯕꯣꯗ ꯑꯣꯏꯗꯤ
ꯊꯕꯛꯄꯨꯗꯤ ꯂꯩꯇꯦ ꯑꯗꯨꯕꯨ ꯅꯣꯏ ꯍꯧꯔꯗꯤ ꯑꯩꯁꯨ ꯍꯧꯔꯒꯦ ꯇꯧꯕ ꯊꯣꯡꯕꯗꯣ ꯎꯝ ꯅꯣꯏ ꯍꯧꯕ ꯉꯥꯏꯔꯒꯦ ꯑꯩꯁꯨ ꯇꯜꯂꯦ
ꯍꯥꯎꯔꯅꯤ ꯑꯃꯨꯛ ꯍꯥꯏꯔꯛꯀꯦꯅꯦ ꯑꯗꯨꯗꯤ
ꯍꯣꯏ ꯀꯔꯤ ꯑꯍꯥꯎꯕ ꯇꯧꯒꯗ꯭ꯔꯣ ꯉꯁꯤꯗꯤ ꯦ
ꯑꯠꯇꯕ
ꯏꯟꯁꯥꯡ ꯅꯊꯔꯒ ꯂꯩꯇ꯭ꯔꯗꯤ ꯀꯩꯅꯣ ꯌꯨꯝꯒꯤ ꯌꯦꯟ ꯃꯆꯥ ꯑꯃ ꯂꯩꯕꯗꯣ ꯍꯠꯠ ꯍꯥꯠꯇꯣꯛꯑꯒ ꯆꯥꯛꯀꯨꯅ
ꯑꯦꯁꯨ ꯅꯍꯥ ꯆꯥꯗꯒꯒꯥꯗꯤ ꯂꯩꯇ꯭ꯔꯦ
ꯎꯝ ꯆꯥ ꯂꯣ
ꯆ ꯆꯤꯒꯌꯟ
ꯑꯗꯨꯅꯦ ꯑꯩꯅ ꯍꯥꯏꯔꯤꯁꯦ
ꯑꯍꯣꯏ ꯅꯍꯥꯟ ꯏꯆꯦ ꯑꯩꯈꯣꯏ ꯂꯥꯛꯄꯅ ꯑꯃ ꯍꯥꯠꯈ꯭ꯔꯦ ꯂꯩꯗ꯭ꯔꯦ
ꯑꯣ ꯆꯤꯡꯒꯤ ꯌꯦꯟꯗꯤ ꯑꯩꯈꯣꯏ ꯉꯁꯤꯒꯨꯝꯕ ꯅꯪꯅ ꯍꯥꯏꯕꯒꯨꯝꯅ ꯏꯟꯁꯥꯡ ꯂꯩꯇ꯭ꯔꯦ ꯑꯥ ꯍꯥꯎꯕꯁꯨ ꯈꯔ ꯆꯥꯅꯤꯡꯕ ꯑꯗꯨ ꯃꯇꯝꯗ ꯍꯥꯠꯂꯒ ꯆꯥꯒꯗꯧꯕꯅꯦ ꯉꯁꯤꯒꯤ ꯅꯨꯃꯤꯠꯀꯨꯝꯕꯗ
ꯉꯁꯤ ꯅꯤꯁꯥ ꯆꯥꯍꯟꯗꯅ ꯄꯦꯜꯂꯦ
ꯑ
ꯁꯥꯖ ꯆꯗ꯭ꯔꯦ ꯍꯖꯥꯡ ꯆꯗ꯭ꯔꯦ ꯆꯥꯛꯁꯨ ꯆꯅꯤ ꯍꯤꯟꯗꯔꯦ
ꯑꯩꯈꯣꯏꯗꯤ ꯆꯥꯕ ꯐꯪꯗꯦ ꯅꯣꯏꯗꯤ ꯄꯪꯆꯥ ꯆꯥ ꯂꯩꯕ ꯖꯥꯠꯅꯤꯀꯣ
ꯆꯥꯛ ꯆꯥꯃꯟꯗꯅ ꯆꯥꯅꯤꯡꯗ꯭ꯔꯦ ꯆꯥ ꯑꯗꯨꯝ ꯆꯥꯔ ꯂꯩꯕ ꯑꯗꯨꯕꯨ
ꯑꯣ ꯅ ꯍꯣꯔꯦꯟ ꯐꯖꯅ ꯆꯥꯒꯗꯧꯁꯨ ꯑꯩ ꯎꯏꯗ ꯍꯧꯖꯤꯛꯇꯤ ꯥꯏ ꯍꯥꯏꯌꯦ
ꯆꯥꯒꯔꯤꯅꯦꯗꯤꯕꯨꯗꯤꯂ ꯃꯅꯤ ꯈꯪꯗꯦ ꯆꯥꯅꯤꯡꯗꯦ
ꯍꯧꯖꯤꯛꯇꯤ ꯈꯔ ꯎꯝ ꯂꯥꯝꯗꯕꯒꯤ ꯄꯪꯍꯥꯏ ꯍꯥꯏꯕꯅꯤꯅ ꯍꯧꯖꯤꯛ ꯈꯔ ꯂꯝꯔꯛ ꯄꯥꯟꯗꯗꯤ ꯀꯈꯥꯏ ꯀꯅꯥꯅꯁꯨ ꯊꯤꯡꯕ ꯉꯝꯂꯣꯏꯅꯦ ꯅꯪꯗꯣ
ꯉꯅꯤꯗ
ꯥꯛ ꯆꯥꯅꯤꯡꯗ꯭ꯔꯦ ꯆꯥꯃꯜꯂꯦ ꯀꯥꯏꯅ ꯀꯣ ꯆ ꯄꯨꯛꯇꯛꯇ ꯂꯩ
ꯑꯩꯅ ꯍꯥꯏꯁꯦ
ꯎꯝ
ꯆꯥꯈꯛ ꯅꯠꯇ꯭ꯔꯦ ꯋꯥ ꯑꯦ ꯁ ꯑꯍꯕ ꯀꯩꯅꯩꯅ ꯅꯠꯇ꯭ꯔꯦꯕ ꯆꯥꯛꯁꯨ ꯌꯥꯎꯔꯕꯅꯦ ꯑꯗꯨꯗ
ꯍꯅꯦ ꯆꯥꯛ ꯆꯥꯅꯤꯡꯗ꯭ꯔꯦ ꯆꯃꯟ ꯆꯥꯛꯇꯤ ꯆꯥꯃꯟꯕ꯭ꯔ ꯇ꯭ꯔꯦ ꯍꯥꯏꯌꯦ ꯑꯗꯣ ꯍꯧꯖꯤꯛꯇꯤ ꯅꯪ ꯆꯥꯛ ꯅꯪꯉꯣꯟꯗ ꯆꯥꯛ ꯀꯩꯅꯣ ꯂꯥꯝꯗ꯭ꯔꯤꯕꯅꯦꯕ ꯑꯗꯨ ꯂꯥꯝꯃ ꯀꯥꯟꯗꯗꯤ ꯍꯧꯖꯤꯛꯀꯤ ꯍꯥꯏꯕꯗꯣ ꯍꯥꯏꯔꯣꯏꯕ
ꯑꯕꯤꯕꯨꯅꯤ
ꯅꯠꯇ꯭ꯔꯣ ꯑꯩꯅ ꯍꯥꯏꯁꯤ ꯆꯨꯝꯕ ꯅꯠꯇ꯭ꯔꯣ
ꯑꯗꯨꯅ ꯍꯥꯏꯔꯤꯁꯦ ꯂꯥꯟꯗ ꯃꯁꯥ ꯌꯥꯎ ꯆꯨꯝꯕ ꯉꯥꯛꯇ ꯉꯥꯏꯔ
ꯅꯪꯅꯦ ꯁꯦꯠꯄ ꯈꯣ ꯇꯥꯏꯦ
ꯈꯪꯗꯦ ꯍꯣꯏ ꯑꯩꯈꯣꯏ ꯒ꯭ꯔꯨꯞꯇꯒꯤ ꯑꯁ ꯌꯥꯗ꯭ꯔꯦ ꯑꯦꯕ꯭ꯔꯤ ꯁꯦꯀꯦꯟ ꯂꯥꯛꯄ
ꯃꯊꯃ
ꯍꯣꯔꯦꯟ ꯊꯝꯃꯨꯔꯒꯦꯗ
ꯃꯨꯠ ꯊꯝꯕꯗꯤ ꯌꯥꯕꯅꯦ ꯒ꯭ꯔꯨꯞ ꯃꯦꯁꯦꯁꯁꯤꯡꯗꯤ ꯃꯨꯠ ꯉꯥꯛꯇꯅꯦ ꯊꯝꯕ
ꯍꯣꯔꯦꯟ ꯈꯨꯠ ꯍꯧꯖꯤꯛ ꯈꯨꯠ ꯁꯪꯗꯦꯕ ꯍꯣꯔꯦꯟ ꯇꯧꯔꯒꯦ ꯅꯪꯅ ꯍꯥꯏꯔꯛꯄ ꯇꯥꯔꯣꯏ ꯑꯩ ꯑꯗꯨ ꯇꯧꯔ ꯂꯩꯔꯗꯤ
ꯀꯥꯏꯅꯒ ꯂꯩꯁꯕꯤ ꯈꯥꯟꯒꯦ ꯏꯨꯝ ꯄꯜꯕꯣ
ꯌꯨꯝ ꯀꯗꯥꯏꯗꯒꯤꯅꯣꯗ ꯂꯩꯁꯥꯕꯤ ꯐꯥꯎ ꯐꯪꯗ꯭ꯔꯤꯉꯩꯁꯤꯗ ꯀꯗꯥꯏ ꯌꯦꯒꯨꯝꯅꯣꯗ
ꯊꯕ ꯌꯥꯔꯦ ꯇ ꯑꯍ ꯈꯔꯦ
ꯊꯤꯕ ꯌꯥꯔꯦ
ꯍꯣꯏ
ꯑꯦ ꯑꯩ ꯀꯩꯅꯣ ꯅꯨꯄꯤ ꯐꯪꯅꯕ ꯍꯣꯠꯅꯈꯤꯒꯦ ꯍꯥꯟꯅ ꯊꯤꯕ ꯋꯥꯗꯤ
ꯍꯣꯠꯅ ꯍꯣꯠꯅ ꯍꯣꯠꯅꯔꯦ ꯅꯨꯄꯤ ꯊꯨꯅ ꯐꯪꯕ ꯑꯣꯏꯔꯣ
ꯎꯝ ꯐꯪꯅꯕ ꯁꯣꯔꯗꯔꯦ ꯌꯥꯝ ꯀꯟꯅ ꯅꯤꯔꯦ ꯑꯩꯅ ꯊꯣꯡꯒꯅꯤꯅ ꯀꯅꯥꯁꯨ ꯂꯩꯇꯦ
ꯑꯣ ꯅꯪ ꯖꯤꯌꯥꯟ ꯂꯩꯕ꯭ꯔꯣ
ꯍꯣꯏ
ꯍꯣꯏ ꯀꯔꯤ ꯑꯦꯜꯖꯝ ꯃꯒ ꯍꯥꯏꯕ꯭ꯔꯣ
ꯉꯁꯤꯁꯦ
ꯎꯝ
ꯀꯔꯤꯒꯤꯣ ꯑꯩ ꯈꯣꯟꯖꯦꯜ ꯑꯩ ꯏꯊꯟꯗ ꯑꯗꯨꯝ ꯑꯗꯨꯝ ꯏꯊꯟꯇ ꯇꯥꯏꯅꯦ
ꯑꯩꯅ ꯕꯣꯂꯨꯝꯗꯨ ꯐꯨ ꯊꯝꯕ ꯑꯩꯉꯣꯟꯗ ꯑꯗꯨꯒꯤꯗꯤ
ꯊꯥꯎ ꯃꯅꯨꯡꯅ ꯂꯇꯣ ꯑꯩ ꯈꯣꯟꯖꯦ ꯅ ꯏꯊꯟꯗ ꯇꯥꯅꯤꯡꯗꯦ ꯌꯥꯔꯦ
ꯑ ꯑꯩꯗꯣ ꯐꯣꯟꯗꯣ ꯅꯥꯗ ꯍꯥꯞꯅꯤꯡꯗꯕ ꯍꯥ
ꯎꯝ ꯉꯁꯤ ꯑꯁ ꯈꯪꯗꯦ ꯑꯩꯁꯨ ꯏꯟꯖꯥꯡ ꯅꯥꯄꯤ ꯂꯩꯇꯕꯒꯤ ꯀꯔꯤ ꯆꯥꯔꯁꯤꯔꯣ ꯈꯪꯗꯦ ꯅꯪꯒꯤ ꯌꯦꯟꯗꯣ ꯆꯥꯔꯤꯁꯤꯔꯣ ꯈꯔ ꯂꯩꯕꯗꯣ ꯑꯃ
ꯌꯦꯟꯗꯣ ꯂꯩꯇ꯭ꯔꯕꯒꯤꯅꯤꯅꯦ ꯍꯥꯏꯅ ꯍꯥꯏꯁꯦ
ꯑꯃ ꯑꯃ ꯑꯅꯤꯗꯤ ꯂꯩꯔꯝꯒꯅꯤꯅ
ꯆꯥꯕ ꯌꯥꯗꯕ ꯉꯥꯛꯇ ꯑꯣꯏꯅꯤ ꯍꯥꯏ ꯑꯗꯨꯗꯤ
ꯑ ꯅꯪ ꯆꯥ ꯂꯣꯏꯈ꯭ꯔꯔꯤꯅꯦ ꯅꯪꯅ ꯂꯣꯏ ꯆꯥꯊꯣꯛꯈ꯭ꯔꯤꯅꯀꯣ
ꯎ ꯊꯣꯏꯅ ꯆꯠꯊꯣꯛꯈ꯭ꯔꯕ ꯑꯩꯅ
ꯈꯔꯗꯤ ꯂꯦꯝꯍꯧꯕ ꯌꯥꯕꯅꯤ
ꯀ ꯆꯅ
ꯇꯨꯝꯃꯟꯕꯒꯤꯅꯦ ꯋꯥꯛꯀꯤꯡ ꯋꯥꯇꯣ
ꯍꯗꯤ ꯍꯅꯛ ꯇ ꯀꯔꯤ ꯍꯅꯔꯤꯒ
ꯍꯧꯖꯤꯛꯁꯦ ꯑꯩ ꯀꯔꯤꯁꯨ ꯇꯧꯗꯦꯅꯦ
ꯍꯥꯥ
ꯀꯔꯤꯁꯨ ꯇꯧꯗꯦꯕ ꯑꯩꯁꯦ ꯍꯧꯖꯤꯛꯁꯦ ꯕ꯭ꯂꯥꯏꯟꯗ ꯂꯩꯔꯤ ꯀꯔꯤ ꯇꯧꯁꯤꯔꯥ ꯍꯥꯏꯅ
ꯄꯠꯇꯥꯏꯒꯝꯕ ꯇꯧꯗꯔꯣ
ꯑꯗꯨꯒꯨꯝꯕ ꯍꯥꯟꯅ ꯄꯇꯥꯏ ꯍꯥꯏꯁꯦ ꯍꯥꯟꯅ ꯇꯧꯔꯝꯃꯦ ꯃꯄꯥꯟꯗ ꯃꯄꯥꯟꯗ ꯇꯧꯔ ꯍꯧꯖꯤꯛ ꯑꯗꯨ ꯊꯕꯛꯇꯣ ꯅꯨꯡꯉꯥꯏꯇꯕ ꯍꯥꯏꯗꯤ ꯄꯩꯁꯥꯕꯨꯗꯤ ꯂꯥꯛꯑꯦ ꯑꯗꯨꯕꯨ ꯑꯗꯨꯗꯣ ꯄꯨꯟꯁꯤ ꯆꯨꯞꯄꯒꯤ ꯇꯧꯕ ꯌꯥꯕ ꯊꯕꯛ ꯅꯠꯇꯦꯕ ꯑꯗꯨꯒꯤ ꯆꯍꯤ ꯑꯃ ꯇꯧꯔ ꯍꯜꯂꯛꯈ꯭ꯔꯦ
ꯎꯝ
ꯑꯗꯨꯅ ꯑꯩꯁꯦ ꯍꯧꯖꯤꯛ ꯑꯦꯛꯖꯥꯝꯒꯨꯝꯕ ꯈꯔ ꯈꯔ ꯄꯤꯔꯒ ꯂꯩꯔꯁꯤꯔꯥꯅ ꯈꯟꯕ ꯇꯥꯄꯣ
ꯑꯣ ꯇꯥꯏꯌꯦ
ꯀꯅꯥꯅꯣ ꯑꯪ
ꯑꯩ ꯀꯩꯅꯣ ꯇꯧꯕ ꯑꯗꯨꯗꯒꯤꯅꯤ
ꯎꯝ
ꯑꯩꯒ
ꯎꯝ
ꯕꯦꯛ ꯊꯣꯛꯄ ꯌꯥꯕ꯭ꯔꯣ ꯏꯕꯥꯅꯤ ꯀꯣꯜꯁꯦ
ꯕꯦꯛ ꯊꯣꯛꯄ ꯍꯥꯏꯗꯤ
ꯕꯏꯛ ꯊ ꯊꯣꯛꯣꯛꯛꯄ
ꯌꯥꯔꯦꯗ ꯑꯗꯨꯝ ꯇꯧꯁꯤꯗ ꯍꯧꯖꯤꯛ ꯂꯣꯏꯁꯤꯜꯂꯁꯦꯕ
ꯑꯣ
ꯉꯥꯏꯍꯥꯛ ꯀꯔꯤ ꯏꯃꯥꯔꯖꯦꯟꯁꯤ ꯂꯩꯕ꯭ꯔꯣ
ꯎꯝ ꯃꯤ ꯄꯣꯠ ꯄꯨꯔꯛꯀꯗꯧꯕꯀꯣ ꯑꯗꯨꯗꯒꯤ ꯐꯣꯟ ꯌꯥꯝ ꯇꯧꯔꯛꯈ꯭ꯔꯕ ꯑꯣꯏꯔꯁꯨ ꯅꯟꯗ
ꯎꯝ ꯉꯍꯥꯛ ꯉꯥꯏꯈꯤꯁꯦ ꯍꯥꯏꯕꯗꯤ ꯈꯨꯗꯛꯇ ꯇꯧꯕꯗꯨ ꯅꯨꯡꯉꯥꯏꯇ꯭ꯔꯦꯕ
ꯎꯝ
ꯎꯝ
ꯕꯦꯛ ꯍꯥꯏꯁꯦ ꯁꯨꯃꯥꯏꯅ ꯄꯥꯏꯔꯒ ꯕꯦꯛ ꯇꯧꯕ ꯌꯥꯕ꯭ꯔꯥ ꯍꯥꯏꯕꯅꯤꯅ
ꯎꯝ
ꯃꯨꯠꯄ꯭ꯔꯣ ꯍꯥ
ꯕꯦꯛ ꯇꯧꯕ ꯍꯥꯏꯁꯦ
ꯑꯣ ꯌꯥꯔꯦ ꯌꯥꯔꯦ ꯑꯩ ꯃꯦꯁꯦꯖ ꯑꯣꯏꯅ ꯊꯥꯕ ꯌꯥꯔꯦ
ꯎꯝ ꯎꯝ ꯎꯝ
ꯃꯤ ꯑꯃ ꯄꯣꯠ ꯄꯨꯔꯛꯀꯅꯤ ꯍꯥꯏꯕꯀꯣ
ꯎꯝ ꯌꯨꯝꯗꯒꯤ ꯊꯥꯔꯛꯄ꯭ꯔꯣ
ꯅꯠꯇꯦ ꯑꯥ ꯕꯖꯥꯔꯗꯒꯤ ꯀꯩꯅꯣꯝꯃ ꯄꯨꯔꯛꯀꯅꯤ ꯍꯥꯏꯕ ꯑꯗꯨꯒꯤ
ꯑꯣ ꯍꯥꯎ ꯏꯕꯅꯤꯀꯣ
ꯂꯩꯦꯍꯦ
ꯑꯥꯎ ꯃꯂꯦ ꯀꯥꯏ ꯄꯤꯡꯖꯠ ꯍꯨꯏ ꯍ ꯈꯨꯨꯠ ꯑꯅꯤ ꯅꯤꯅꯤ ꯇꯧꯏꯗꯣ ꯇꯥꯏꯅꯦ
ꯏꯀꯣ ꯑꯆꯥ ꯄ꯭ꯔꯗꯪꯅ ꯃꯈ ꯈꯣꯟꯗ
ꯍꯧꯖꯤꯛꯄꯨꯗꯤ ꯆꯠꯇꯦ
ꯑꯩꯗꯣ ꯐꯨꯜꯗꯨ ꯑꯃꯨꯀ ꯊꯝꯕꯅꯦꯕ
ꯅꯪ ꯐꯣꯟ ꯃꯦꯠꯄꯗꯨꯣ ꯌꯦꯟꯅ ꯃꯆꯤꯟꯖꯥꯛ ꯆꯥꯕꯨ ꯈꯨꯟꯒꯛꯇ ꯆꯞ ꯃꯥꯟꯅꯔꯦ
ꯑ ꯑꯗꯨ
ꯎꯝ ꯉꯥꯡꯒꯦ ꯉꯥꯡꯒꯦ ꯅꯪ ꯉꯥꯡꯗꯕꯅꯤꯅ ꯑꯗꯨꯝ ꯑꯩꯅ ꯑꯗꯨꯝ ꯉꯥꯡꯒꯦ
ꯄꯣꯠ ꯑꯃ ꯊꯥꯔꯛꯀꯦ ꯍꯥꯏꯕ ꯑꯗꯨꯊꯪ ꯂꯣꯏꯅꯃꯛ ꯌꯥꯎꯈ꯭ꯔꯦ ꯍꯥꯏꯕ ꯌꯨꯝ ꯌꯧꯔꯝꯗꯔꯦ